ꯍꯂꯣ
ꯀꯩꯒꯤꯅꯣ ꯅꯣꯛꯏꯗꯣ
ꯍꯥ ꯑꯗꯨꯝ ꯅꯣꯏꯅꯦ ꯀꯩꯅꯣ ꯎꯝ
ꯊꯥꯏ ꯂꯩꯒꯦ ꯍꯨꯖꯤꯛ
ꯍꯥꯥ
ꯀꯥꯢ ꯂꯩꯒꯦ
ꯀꯥꯏ ꯂꯩꯒꯦ ꯍꯥꯏꯔꯣ
ꯎꯝ
ꯑꯩꯖꯦ ꯌꯨꯝꯗ ꯂꯩ ꯀꯩꯅꯣ
ꯑꯣ
ꯅꯪꯗꯤ ꯀꯥꯏ ꯂꯩꯒꯦ
ꯈꯣꯏꯁꯨ ꯌꯨꯝ ꯂꯩ
ꯁꯦꯡꯕ ꯌꯨꯝꯅꯔꯣ ꯅꯠꯇ꯭ꯔꯒꯅ ꯀꯩꯅꯣꯗꯔꯣ
ꯈꯣꯏꯅꯦꯅꯦ ꯌꯨꯝꯗ
ꯀꯣꯏꯕ ꯆꯠꯂꯤꯔꯣ
ꯆꯠꯇꯦ ꯀꯣꯏꯕ ꯃꯇꯝ ꯂꯩꯇꯦ ꯍꯧꯖꯤꯛꯀ ꯈꯣꯏ ꯑꯦꯛꯖꯥꯝ ꯂꯥꯛꯇꯣꯔꯦ
ꯑ ꯑꯣ ꯎꯝ ꯑꯃꯐꯥꯎ ꯆꯠꯇ꯭ꯔꯤ
ꯑꯦ ꯆꯠꯄꯅꯤ ꯆꯠꯄꯕꯨꯗꯤ ꯆꯠꯂꯦꯗ ꯍꯨꯖꯤꯛꯀꯥꯟ ꯆꯠꯇꯦ ꯍꯥꯏꯕꯅꯦ
ꯎꯝ ꯑꯦꯛꯖꯥꯝ ꯂꯩꯔꯖꯨ ꯆꯠꯂꯣ ꯀꯩꯅꯣ ꯑꯦꯛꯖꯥꯝꯅ ꯂꯨꯕ꯭ꯔꯣ
ꯑꯥꯎ
ꯑꯦꯛꯖꯥꯝꯗꯤ ꯄꯪꯊꯥꯥ ꯊꯥꯔꯒ ꯄꯥꯁ ꯇꯧꯔꯛꯑꯗꯣꯏꯅꯤ
ꯆꯨꯝꯃꯦ ꯆꯨꯝꯃꯦ ꯑꯗꯨ ꯑꯣꯏꯔꯁꯨ ꯈꯔꯗꯤ ꯄ꯭ꯔꯤꯄꯦꯌꯔ ꯇꯧꯗꯕ ꯌꯥꯔꯣꯏꯅ
ꯑꯥ ꯑꯗꯨꯕꯨꯗꯤ ꯆꯨꯝꯃꯦ ꯑꯈꯣꯏꯗꯤ ꯑꯁ ꯕ꯭ꯔꯦꯛꯀ ꯄꯥꯗꯦꯗ
ꯎꯝ ꯑꯈꯣꯏꯗꯤ ꯌꯥꯝ ꯄꯥꯕꯗꯤ ꯅꯠꯇꯦꯗ ꯑꯗꯨꯝ ꯈꯔ ꯈꯔ
ꯑꯈꯣꯏꯗꯤ ꯈꯔ ꯈꯔꯁꯨ ꯌꯦꯡꯗꯦ ꯀ꯭ꯂꯥꯁ ꯀ꯭ꯂꯥꯁꯇ ꯑꯣꯖꯥꯅ ꯇꯝ ꯀ꯭ꯂꯥꯁ ꯀ꯭ꯂꯥꯁ ꯃꯅꯨꯡꯗ ꯑꯣꯖꯥꯅ ꯇꯝꯂꯁꯨ ꯇꯥꯗꯕꯅꯦ
ꯎꯝ
ꯕ꯭ꯂꯥ ꯕ꯭ꯂꯥ ꯕ꯭ꯂꯥ ꯇꯧꯔꯒ ꯑꯃꯨꯛ ꯌꯨꯝ ꯍꯜꯂꯛꯑꯅꯤ ꯈꯨꯝꯃꯣ ꯑꯃꯨꯛ ꯇꯧꯔꯛꯑꯣ ꯍꯥꯏꯔꯁꯨ ꯁꯨꯛꯇꯧ ꯇꯧꯔꯣꯏ ꯅꯉꯣꯞ ꯇꯧꯗꯕꯁꯤꯡꯅ ꯂꯦꯞꯈꯠꯂ ꯂꯦꯞꯈꯠꯂꯣ ꯍꯥꯏꯗꯤ ꯅꯨꯡꯇꯤ ꯑꯗꯨꯝ ꯂꯦꯞꯈꯠꯀꯅꯤ
ꯑꯗꯨꯅ ꯍꯦꯟꯅ ꯅꯨꯡꯉꯥꯏꯕꯅꯦ
ꯅꯨꯡꯉꯥꯏꯕꯅꯦ ꯃꯤꯡꯗꯤ ꯐꯖꯅ ꯆꯠꯄꯅꯤ ꯁ꯭ꯀꯨꯜꯗ
ꯑꯥ ꯗꯨꯃꯥꯏꯅ ꯃꯤꯡ ꯆꯠꯄꯁꯤꯡꯗꯨꯅ ꯅꯨꯡꯉꯥꯏꯕꯅꯦ ꯀꯩꯅꯣ
ꯎꯝ
ꯃꯤꯡꯁꯨ ꯈꯔ ꯆꯠꯇ꯭ꯔꯗꯤ ꯅꯨꯡꯉꯥꯏꯇꯦ
ꯀꯩꯅꯣ ꯀꯩꯅꯣ ꯑꯣꯏꯕꯅꯦꯕ ꯑꯈꯣꯏ ꯑꯥ ꯑꯈꯣꯏꯒꯤ ꯁꯥꯏꯖꯁꯨ ꯃꯔꯤ ꯃꯉꯥ ꯂꯩꯌꯦꯕ
ꯑꯥ
ꯌꯥꯝꯅꯁꯨ ꯄꯤꯛꯇꯕ ꯌꯥꯝꯅꯁꯨ ꯆꯥꯎꯗꯕ
ꯑꯥ ꯎꯝ
ꯑꯗꯨꯒ ꯑꯈꯣꯏꯁꯦ ꯀꯩꯅꯣꯗ ꯂꯥꯁ ꯚꯦꯟꯗ ꯐꯝꯒꯅꯤ ꯑꯈꯣꯏꯅ
ꯎꯝ
ꯑꯆꯧꯕꯁꯤꯡꯗꯨ ꯃꯃꯥꯡ ꯃꯃꯥꯡ ꯊꯥꯔꯒ ꯑꯈꯣꯏꯅ ꯃꯅꯤꯡꯗ ꯂꯥꯁꯇ ꯀꯩꯅꯣ ꯇꯧꯔꯒ ꯑꯈꯣꯏꯅ ꯁꯥꯟꯅꯕꯅꯦꯕ ꯅꯨꯡꯉꯥꯏꯕꯅꯤꯅꯦ ꯑꯗꯨ ꯃꯇꯝꯗꯣ
ꯏꯁ ꯂꯥꯁ ꯕꯦꯟꯁꯦ ꯀꯅꯅꯥ ꯅꯨꯡꯉꯥꯏꯔꯣꯏꯗꯅꯦ ꯂꯥꯁ ꯕꯦꯟꯁꯤꯡꯁꯤꯅꯦ ꯈ꯭ꯋꯥꯏ ꯅꯨꯡꯉꯥꯏꯕꯁꯦ
ꯑꯗꯨꯒ ꯑꯦꯛꯖꯥꯝꯒꯨꯝꯕ ꯍꯦꯛ ꯇꯥꯔꯗꯤ ꯑꯈꯣꯏꯅ ꯑꯗꯨꯝ ꯃꯃꯥꯡ ꯐꯥ꯭ꯔꯁ ꯕꯦꯡꯒꯨꯝꯗ ꯇꯥꯕ ꯑꯁ
ꯎꯝ ꯄꯥꯏ ꯂꯩ
ꯑꯗꯨꯁꯨ ꯅꯨꯡꯉꯥꯏꯕꯅꯦꯗ
ꯎꯝ
ꯑꯁ ꯅꯨꯡꯉꯥꯏꯕꯅꯦ ꯐꯥ꯭ꯔꯁ ꯕꯦꯟ ꯇꯥꯕ ꯑꯦꯛꯖꯥꯝꯗꯗꯤ
ꯍꯥꯏꯕꯗꯤ ꯃꯃꯥꯡꯗ ꯐꯝꯕꯅꯤꯅ ꯑꯣꯖꯥꯁꯤꯡꯁꯨ ꯀꯩꯅꯣ ꯇꯧꯗ꯭ꯔꯦꯕ ꯌꯥꯝ ꯑ ꯁ꯭ꯇꯔꯤꯛꯂꯤ ꯑꯣꯏꯗ꯭ꯔꯦꯕ
ꯑꯥ ꯑꯥ
ꯑꯗꯨꯒ ꯄꯣꯀꯦꯠꯇꯒꯤ ꯀꯩ ꯀꯩꯅꯣꯗꯒꯤ ꯈꯔ ꯈꯔ ꯂꯧꯊꯣꯛꯑꯒ ꯑꯥ
ꯑꯁ ꯒꯦꯔꯥꯅꯤ ꯑꯣ
ꯇꯧꯕꯅꯤ ꯑꯩꯈꯣꯏ ꯑꯩꯈꯣꯏꯒꯤꯗꯣ ꯑꯩꯈꯣꯏꯒꯤ ꯗꯦꯛꯁꯇꯣ ꯀꯩꯅꯣ ꯇꯧꯋꯦ ꯗ꯭ꯔꯣꯋꯔ ꯌꯥꯎꯕꯗꯣ
ꯑꯥ ꯑꯥ
ꯑꯗꯨ ꯀꯩꯅꯣ ꯀꯩꯅꯣ ꯇꯧꯋꯦꯕ ꯑꯗꯨꯒꯤ ꯅꯣꯠꯁꯇꯣ ꯑꯗꯨ ꯃꯈꯥꯗ ꯅꯞꯁꯜꯂꯒ
ꯅꯨꯡꯉꯥꯢꯔꯦ ꯅꯨꯡꯉꯥꯢꯔꯦ ꯗꯨꯅ
ꯇꯧꯕꯅꯦ
ꯇꯧꯒꯗꯕꯅꯦ ꯗꯨꯕꯥꯥꯟꯅ ꯃꯦꯃꯣꯔꯤꯁꯨ ꯁꯦꯝꯗ꯭ꯔꯗꯤ ꯀꯩꯅꯣ
ꯑꯥ ꯅꯣꯠ ꯁꯤꯜꯂꯁꯨ ꯑꯦꯛꯖꯥꯝꯗꯗꯤ ꯑꯗꯨꯝ ꯐꯦꯜ ꯑꯣꯏꯕꯅꯦ
ꯈꯪꯉꯦꯕ ꯃꯣꯏꯗꯣ ꯁꯤꯅ ꯀꯅꯥꯅꯣ ꯁꯤꯅ ꯀꯅꯥꯅꯣ ꯍꯥꯏꯕꯗꯣ
ꯍꯣꯢ ꯍꯣꯏ
ꯅꯣꯏꯗꯤ ꯀꯩꯅꯣ ꯇꯧꯗ꯭ꯔꯣ ꯁ꯭ꯀꯨꯜꯒꯨꯝꯕ ꯕꯪ ꯇꯧꯕ ꯇꯧꯕ ꯌꯥꯎꯗ꯭ꯔꯣ
ꯇꯧꯗꯦ ꯑ ꯍꯩ ꯇꯧꯗꯦ ꯊꯥꯏꯅꯗꯤ ꯇꯧꯔꯝꯃꯦ ꯍꯧꯖꯤꯛꯇꯤ ꯇꯧꯗ꯭ꯔꯦ ꯑꯥ ꯊꯥꯏꯅꯗꯤ ꯇꯧꯔꯝꯃꯦ ꯑꯗꯨꯒꯨꯝꯕ ꯇꯧꯗ꯭ꯔꯗꯤ ꯀꯩꯅꯣꯅꯦ ꯃꯦꯃꯣꯔꯤꯒ ꯑꯃꯠ ꯑꯝꯇ ꯁꯦꯝꯕ ꯌꯥꯎꯔꯦ
ꯅꯨꯃꯤꯠ ꯀꯌꯥꯃꯨꯛꯗꯤ ꯇꯧꯒ꯭ꯔꯕꯣꯏ ꯅꯣꯏ ꯁ꯭ꯀꯨꯜ ꯕꯪ ꯇꯩꯕꯁꯦ
ꯏꯁ ꯑꯗꯨꯒꯨꯝꯕꯗꯤ ꯈꯪꯗꯦꯗ ꯑꯗꯨꯔꯣ
ꯑꯩꯈꯣꯏꯗꯤ ꯈꯪꯕ꯭ꯔ ꯂꯦꯞꯇꯕꯤꯗ ꯊꯥ ꯑꯃ ꯍꯦꯜꯂꯒ ꯕꯪ ꯇꯧꯕꯅꯦ
ꯍꯦꯟꯖꯤꯟꯗ꯭ꯔꯣ ꯗꯨꯗꯤ
ꯍꯣꯏ ꯍꯦꯟꯖꯤꯜꯂꯦ ꯑꯗꯨꯒꯤ ꯏꯁ ꯑꯦꯞꯁꯦꯟ ꯐꯥꯏꯅ ꯀꯩꯅꯣꯗꯒꯤ ꯃꯟꯂꯤ ꯐꯤꯗꯒꯤ ꯍꯦꯟꯅ ꯆꯥꯎꯕꯅꯦ ꯃꯣꯏ
ꯍꯜꯂꫭ ꯈꯣꯏꯗꯤ ꯑꯦꯞꯁꯦꯟ ꯐꯥꯏꯟꯒꯨꯝꯕꯗꯤ ꯊꯤꯗꯦ
ꯑꯥ
ꯑꯗꯨꯒ ꯐꯥꯕ꯭ꯔꯣ ꯕꯪ ꯇꯧꯕꯗꯣ
ꯐꯥꯔꯦ ꯊꯥ ꯑꯃ ꯍꯦꯜꯂꯕꯅꯤꯅ ꯃꯣꯏ ꯑ ꯀꯩꯅꯣꯗꯣ ꯄ꯭ꯔꯤꯟꯁꯤꯄꯜꯗꯣ
ꯑꯥ ꯑꯥ
ꯂꯦꯇꯔ ꯂꯥꯛꯑꯦꯕ
ꯢꯁ
ꯑꯗꯨꯒꯤ ꯅꯃꯥ ꯅꯄꯥꯃꯤꯡ ꯍꯥꯏꯌꯨ ꯍꯥꯏ ꯄ꯭ꯔꯤꯟꯁꯤꯄꯜꯅ ꯍꯥꯡꯕ ꯑꯩꯅ ꯑꯩꯅ ꯈꯪꯗꯦ ꯍꯥꯏꯕ ꯑꯗꯨꯒꯤ ꯃꯥꯒꯤ ꯈꯣꯡ ꯑꯅꯤꯃ ꯑ ꯀꯩꯅꯣꯗꯨꯗ ꯆꯥꯞꯄꯒ ꯑꯁ ꯂꯤꯆꯩꯩꯅ ꯐꯖꯅ ꯐꯨꯔ ꯀꯩꯅꯣ ꯇꯧꯒꯅꯤ
ꯅꯨꯡꯉꯥꯢꯔꯦꯅꯦ ꯑꯗꯨꯅ
ꯑ ꯑꯗꯨꯒꯤ ꯍꯧꯖꯤꯛꯄꯥꯎ ꯃꯁꯛ ꯁꯨꯛꯌꯦꯡ ꯌꯦꯡꯅꯤꯡꯗ꯭ꯔꯦ ꯑꯩ
ꯏꯁ ꯅꯣꯏꯅ ꯁꯣꯏꯔꯒ ꯃꯥꯕꯨ ꯌꯦꯡꯅꯤꯡꯗꯕ
ꯃꯥꯅ ꯐꯨꯕꯗꯣ ꯍꯦꯟꯖꯤꯜꯂꯦꯕ
ꯑꯆꯥ
ꯀꯩꯅꯣꯗꯅꯦ ꯑ ꯀꯩ ꯍꯥꯏꯒꯗ꯭ꯔꯣ ꯕꯦꯟ ꯇꯧꯍꯜꯂꯒ ꯀꯣ
ꯎꯝ ꯎꯝ
ꯃꯥꯒꯤ ꯈꯣꯡ ꯑꯅꯤꯗꯨꯅ ꯑꯩ ꯉꯛꯇ ꯆꯞꯄꯒ ꯐꯨꯕꯅꯦꯍꯦ
ꯍꯦꯟꯃꯜꯍꯦ ꯗꯨꯗꯤ
ꯍꯦꯟꯃꯜꯂꯦ ꯆꯩꯁꯨ ꯑꯃꯈꯛꯅ ꯁꯤ ꯑꯅꯤ ꯑꯍꯨꯝ ꯀꯩꯅꯣ ꯔꯕꯔꯅ ꯀꯩꯅꯣ ꯇꯧꯔꯒ ꯇꯧꯕꯅꯦ
ꯅꯣꯏ ꯀ꯭ꯂꯥꯁ ꯀ꯭ꯌꯥ ꯀꯥꯕ ꯗꯨꯀꯥꯟꯗ
ꯑꯗꯨꯀꯥꯟꯗ ꯀ꯭ꯂꯥꯁ ꯀ꯭ꯂꯥꯁ ꯊ꯭ꯔꯤꯔꯥ ꯐꯣꯔ ꯂꯥ ꯑꯣꯏꯔꯝꯅꯤ ꯊ꯭ꯔꯤ ꯊ꯭ꯔꯤ ꯑꯣꯏꯔꯝꯅꯤ ꯊ꯭ꯔꯤ
ꯑꯗꯨꯒ ꯍꯣꯏ ꯄꯤꯛꯄꯨꯗꯤ ꯄꯤꯛꯑꯦ
ꯑꯗꯨꯒ ꯀ꯭ꯂꯥꯁ ꯑꯩꯠ ꯅꯥꯏꯟ ꯇꯦꯟ ꯑꯗꯨ ꯃꯇꯝꯗꯗꯤ ꯐꯥꯁ ꯄꯦꯔꯤꯠ ꯑ ꯑꯦꯇꯦꯟꯗꯦꯟꯁ ꯂꯧꯔꯒ ꯕ꯭ꯔꯦꯛ ꯕ꯭ꯔꯦꯛꯇ ꯑꯃꯨꯛ ꯀꯩꯅꯣ ꯇꯧꯕ ꯑꯗꯨꯒ
ꯆꯈ꯭ꯔꯅꯤ ꯑꯥ
ꯑꯥ ꯉꯥꯛ ꯆꯠꯈ꯭ꯔꯅꯤ ꯑꯩꯒꯤ ꯏꯃꯥꯟꯅꯕ ꯀꯥꯗꯣ
ꯑꯥ
ꯑꯗꯨꯅ ꯅꯨꯡꯉꯥꯏꯅ ꯄꯣꯊꯥꯔꯒ ꯂꯥꯁ ꯄꯦꯔꯦꯠ ꯑꯃꯨꯛ ꯂꯥꯛꯀꯅꯤ ꯋꯥꯁꯔꯨꯝ ꯀꯩꯅꯣꯗꯒꯤ
ꯑꯁ ꯌꯥꯝ ꯊꯤ ꯅꯨꯡꯉꯥꯏꯔꯝꯃꯦ ꯗꯨꯗꯤ
ꯅꯨꯡꯉꯥꯏꯕꯅꯦ ꯌꯥꯝ ꯇꯟꯃꯟꯕꯒꯤ ꯀꯩꯅꯣ ꯇꯧꯕꯅꯦ ꯕꯨꯛ ꯄꯥꯏꯗꯕꯤꯗ ꯀ꯭ꯂꯥꯁ ꯆꯠꯄꯅꯦ
ꯑꯗꯨ ꯑꯦꯛꯖꯥꯝ ꯄꯥꯁ ꯇꯧꯕ ꯉꯝꯕ꯭ꯔꯣꯅꯦ
ꯇꯧꯋꯦ ꯀꯩꯅꯣ
ꯐꯔꯦ ꯗꯨꯅ ꯄꯥꯁ ꯇꯧꯔꯗꯤ ꯀꯩꯁꯨ ꯀꯥꯏꯗ꯭ꯔꯦꯗ
ꯎꯝ
ꯃꯔꯛ ꯃꯔꯛꯇ ꯃꯣꯏꯁꯨ ꯆꯤꯡꯅꯒ꯭ꯔꯦꯕ ꯑꯗꯨꯗꯣ ꯑꯗꯨꯒꯤ ꯃꯔꯛ ꯃꯔꯛꯇ ꯑꯥ ꯏꯟ ꯗ ꯃꯤꯠꯁ ꯑꯣꯐ ꯗ ꯀ꯭ꯂꯥꯁ ꯃꯣꯏ ꯑꯦꯇꯦꯟꯗꯦꯟꯁ ꯄꯨꯔ ꯑꯗꯨꯝ ꯂꯥꯛꯄꯅꯦ
ꯂꯩꯕ ꯃꯤꯁꯤꯡꯗꯨꯅ ꯄ꯭ꯔꯖꯦꯟ ꯄ꯭ꯔꯖꯦꯟꯃꯨꯛ ꯍꯥꯏꯔꯅꯤ ꯅꯠꯇ꯭ꯔꯒꯅ ꯉꯔꯥꯡ ꯑꯦꯞꯁꯦꯟ ꯏꯕꯗꯣ ꯉꯁꯤ ꯑꯦꯇꯦꯟꯗꯦꯟꯁ ꯄꯨꯔꯒ ꯂꯥꯛꯀꯅꯤꯀꯣ
ꯑꯣꯖꯥ ꯑꯣꯖꯥꯗꯣ ꯀꯩꯅꯣ ꯇꯧꯒꯅꯦ ꯃꯄꯥꯟ ꯊꯣꯛꯀꯅꯦꯕ ꯑꯗꯨꯗ ꯀꯣꯠꯇꯣ ꯈꯣꯏꯅ ꯁꯦꯝꯖꯤꯟꯕ ꯑꯃꯨꯛꯀ
ꯎꯝ ꯍꯩꯔꯦ ꯑꯗꯨꯗꯒꯤ ꯐꯥꯗ꯭ꯔꯦ ꯑꯃꯨꯛꯀ
ꯐꯥꯗꯦ
ꯍꯌꯦꯡ ꯋꯥꯏ ꯅꯣꯏ ꯑꯉꯥꯡꯗ ꯋꯥꯔꯤ ꯌꯥꯝ ꯂꯤꯒꯗꯕ ꯂꯩꯔꯦ ꯑꯗꯨꯗꯤ ꯅꯣꯏꯗꯤ
ꯑꯣ ꯃꯣꯏ ꯈꯣꯏꯗ ꯈꯗ꯭ꯔꯛ ꯇꯧꯒꯦ ꯌꯥꯔꯔꯣꯏ ꯑꯃꯨꯛꯀꯥ ꯑꯥ ꯂꯣꯏ ꯍꯩꯔꯒ ꯄꯥꯁ ꯇꯧꯔꯒ ꯂꯥꯛꯄꯅꯤꯅ ꯃꯣꯏ ꯈꯣꯏꯗꯗꯤ ꯈꯗ꯭ꯔꯛ ꯇꯧꯕ ꯌꯥꯔꯔꯣꯏꯕ
ꯅꯨꯡꯉꯥꯏꯗ ꯑꯗꯨ ꯃꯇꯝꯗꯣ
ꯅꯨꯡꯉꯥꯏꯕꯅꯦ ꯍꯥꯏ ꯁ꯭ꯀꯨꯜꯗꯤ ꯌꯥꯝ ꯅꯨꯡꯉꯥꯏꯕ ꯃꯇꯝꯅꯦ ꯀꯩꯅꯣ
ꯎꯝ
ꯃꯤꯅ ꯍꯥꯏ ꯁ꯭ꯀꯨꯜ ꯂꯣꯏꯈ꯭ꯔꯀꯥꯟꯗ ꯔꯤꯒꯦꯠ ꯇꯧꯔꯛꯀꯅꯤ ꯇꯧꯔꯛꯀꯅꯤ ꯍꯥꯏꯕꯗꯨ ꯆꯨꯝꯃꯦ
ꯎꯝ ꯇꯣꯏꯅ ꯀꯥꯔꯤꯉꯩꯗꯗꯤ ꯌꯥꯝ ꯀꯥꯅꯤꯡꯗꯕ ꯍꯥꯥ
ꯑꯥꯎ
ꯀꯞꯅꯤꯡꯗ꯭ꯔꯣ ꯅꯪ
ꯅꯪ ꯀꯞꯅꯤꯡꯕ꯭ꯔꯣꯅꯦ
ꯏꯁꯥꯁꯦ ꯌꯥꯗ꯭ꯔꯦ ꯀꯩꯅꯣꯝ ꯇꯧꯔꯦ
ꯑꯣ ꯄꯨꯡ ꯀꯌꯥ ꯇꯨꯝꯃꯦ ꯉꯔꯥꯡ ꯉꯁꯤ ꯑꯌꯨꯛ
ꯍꯥꯥ
ꯄꯨꯡ ꯀꯌꯥ ꯇꯨꯝꯕ ꯐꯪꯉꯦꯕ
ꯉꯁꯤ ꯄꯨꯡ ꯃꯉꯥ ꯒꯨꯝꯕ ꯃꯉꯥ ꯃꯈꯥꯏꯒꯨꯝꯕ ꯈꯪꯗꯦ ꯄꯨꯡ ꯇꯔꯦꯠ ꯅꯤꯄꯜ
ꯌꯥꯔꯦꯗ ꯑꯗꯨꯗꯤ
ꯃꯄꯜ ꯇꯔꯥ ꯇꯔꯥꯃꯊꯣꯏ
ꯍꯣꯔꯦꯟꯅ ꯄꯨꯡ ꯀꯌꯥꯗ ꯑꯃꯨꯛꯀ ꯇꯨꯝꯗꯣꯏꯕ
ꯉꯁꯤꯔꯥ
ꯑꯥꯎ
ꯉꯁꯤ ꯈꯪꯗꯦꯗ
ꯌꯦꯡꯕ ꯍꯧꯗ꯭ꯔꯤꯉꯩꯗ ꯇꯨꯝꯔꯣꯏꯗ꯭ꯔꯥ
ꯉꯁꯤꯗꯤ ꯇꯧꯔꯣꯏꯗ ꯅꯍꯥꯟ ꯑꯗꯨꯃꯥꯏꯅ ꯇꯧꯕꯅꯦ ꯑꯩꯗꯣ ꯐꯥꯖꯅ ꯌꯦꯡꯒꯦ ꯇꯧꯕꯅꯦꯕ
ꯎꯝ
ꯕ꯭ꯔꯦꯛ ꯍꯦꯛ ꯂꯣꯏꯕꯒ ꯚꯤꯗꯤꯑꯣ ꯌꯦꯡꯉꯒ ꯑꯗꯨꯝ ꯇꯨꯝꯊꯣꯛꯈ꯭ꯔꯦ ꯑꯩꯅ
ꯍꯌꯦꯡꯗꯤ ꯂꯩꯕꯣ
ꯍꯥꯥ
ꯍꯌꯦꯡꯗꯤ ꯂꯩꯕ꯭ꯔꯣꯕ
ꯍꯌꯦꯡꯁꯨ ꯂꯩꯔꯝꯗꯧ ꯃꯥꯜꯂꯦ ꯍꯣꯏ
ꯉꯁꯤ ꯉꯁꯤꯗꯤ ꯌꯦꯡꯉꯣ ꯀꯩꯅꯣ ꯅꯪꯁꯨ ꯏꯁꯀ꯭ꯔꯤꯟ ꯁꯤꯌꯥꯔ ꯇꯧꯔꯒ ꯌꯦꯡꯁꯤꯔꯣ
ꯈꯪꯗꯦꯗ ꯑꯩ ꯀꯩꯅꯣ ꯑꯥꯎ ꯅꯨꯡꯉꯥꯏꯗꯤ ꯅꯨꯡꯉꯥꯏꯔꯝꯅꯤ ꯊꯕꯛꯇꯤ ꯃꯌꯥꯝ ꯂꯩꯍꯧꯕ ꯑꯗꯨꯒꯤꯅꯦ
ꯏꯁ ꯄꯨꯡ ꯅꯤꯄꯜ ꯃꯥꯄꯜꯗꯕꯨ ꯊꯕꯛ ꯂꯩꯕ꯭ꯔꯣ
ꯏꯁ ꯑꯩꯈꯣꯏꯗꯤ ꯄꯨꯡ ꯑꯦꯂꯚꯦꯟ ꯇꯨꯋꯦꯜꯐ ꯋꯥꯟ ꯑꯗꯥꯏ ꯐꯥꯎꯁꯨ ꯇꯧꯕꯅꯦ
ꯂꯥꯏꯔꯤꯛ ꯄꯥꯕ꯭ꯔꯥ
ꯄꯥꯕ ꯅꯠꯇꯦ ꯏꯒꯗꯕ ꯃꯌꯥꯝ ꯂꯩꯕ
ꯍꯣꯏꯅꯦ ꯍꯣꯏ ꯃꯤ ꯈꯔ ꯂꯩꯕꯅꯤꯅꯦ ꯂꯥꯏꯔꯤꯛ ꯄꯥꯎ ꯍꯥꯏꯔꯒ ꯏꯔꯒꯥ ꯂꯩꯕ ꯃꯤꯁꯦ ꯌꯥꯎꯕꯅꯤꯅꯦ
ꯑꯥꯎ ꯑꯈꯣꯏꯒꯤꯗꯤ ꯄꯥꯕ ꯑꯥ ꯏꯒꯗꯕ ꯃꯌꯥꯝ ꯌꯥꯎꯋꯦꯕ ꯑꯗꯨꯒꯤ
ꯑꯥ ꯍꯣꯏ ꯏꯔꯒ ꯑꯗꯨꯝ ꯌꯦꯡꯕ ꯌꯥꯏ ꯀꯩꯅꯣ
ꯑꯥ ꯈꯪꯗꯦ ꯍꯣꯏ ꯌꯦꯡꯒꯦ
ꯃꯃꯥꯡꯗ ꯀꯩꯅꯣ ꯇꯧꯔꯒ
ꯑꯩꯈꯣꯏꯅ ꯏꯕ ꯀꯥꯟꯗ ꯀꯩꯅꯣ ꯐꯣꯟꯗꯒꯤ ꯏꯕ ꯑꯃꯨꯛꯀ
ꯑꯣ ꯑꯗꯨ ꯁꯔꯨꯛꯄꯨꯗꯤ ꯀꯩꯅꯣ ꯇꯧꯈ꯭ꯔꯣ ꯑꯗꯨꯗꯤ ꯄ꯭ꯔꯤꯟ ꯇꯧꯈ꯭ꯔꯣ ꯀꯩꯅꯣ